ꯎꯝ ꯑꯗꯨꯗꯤ ꯅꯪꯗꯤ ꯄꯩꯁꯥ ꯌꯥꯝ ꯄꯥꯏꯕ ꯌꯥꯏꯅꯦ ꯌꯥꯝ ꯈꯪꯉꯤꯗꯨꯗꯤꯅ ꯍꯌꯦꯡ ꯈꯪꯕꯨ ꯈꯪꯕ ꯅꯠꯇ꯭ꯔꯒ ꯑꯩꯈꯣꯏꯅ ꯍꯩꯍꯧꯕ ꯈꯪꯍꯧꯕ ꯍꯥꯏꯁꯤ ꯑꯗꯨꯝ ꯃꯐꯝ ꯈꯨꯗꯤꯡ ꯆꯟꯅꯔꯛꯑꯦꯕ
ꯑ
ꯈꯪꯗꯦ ꯑꯃ ꯅꯠꯇ꯭ꯔ ꯑꯃꯗꯤ ꯑꯗꯨꯝ ꯍꯩꯖꯤꯟꯒꯗꯕꯅꯤ ꯑꯃꯗ ꯑꯣꯏꯔꯁꯨ ꯑꯃꯗ ꯑꯣꯏꯗ꯭ꯔꯁꯨꯀꯣ
ꯍꯣꯏ ꯑꯗꯣ ꯑ ꯍꯧꯖꯤꯛ ꯀꯩꯅꯣ ꯇꯧꯋꯦꯕ ꯑꯩꯈꯣꯏ ꯀꯩꯅꯣꯁꯨ ꯀꯪꯂꯥꯃꯨꯛ ꯅꯧꯅ ꯂꯣꯏꯈꯠꯂꯦꯕꯀꯣ
ꯎꯝ ꯅꯣꯢ ꯍꯤꯡꯒꯣꯟ ꯀꯌꯥꯝ ꯆꯥꯎ ꯀꯣ ꯀꯣꯂꯦꯖ ꯀꯦꯝꯄꯁ ꯁꯨꯃꯥꯏꯅ ꯆꯥꯎꯒꯗ꯭ꯔꯥ
ꯁꯨꯃꯥꯏꯅ ꯃꯛ ꯇꯤ ꯍ ꯁꯨꯃꯥꯏꯅꯃꯛꯇꯤ ꯆꯥꯎꯔꯣꯏꯔꯁꯨ ꯑꯗꯨꯝꯗꯤ ꯆꯥꯎꯋꯦ ꯍꯥꯏꯗꯤ ꯑꯩꯈꯣꯏ ꯌꯨꯝꯒꯤ ꯍꯦꯛ ꯊꯪꯅꯕꯗ ꯑꯩꯈꯣꯏ ꯄꯕꯥꯆꯧꯈꯣꯏꯒꯤ ꯂꯧꯕꯨꯛ ꯂꯩꯌꯦꯕ ꯑꯗꯣ ꯕꯥꯆꯧꯍꯣꯏꯁꯦ ꯂꯧꯁꯤꯗ ꯀꯩꯁꯨ ꯑꯣꯟꯁꯤꯟꯗ꯭ꯔꯦ ꯍꯥꯏꯗꯤ ꯃꯣꯏ ꯑꯇꯣꯞ ꯑꯇꯣꯞꯄ ꯁꯨꯝ ꯇꯧꯔ ꯂꯩꯕꯒꯤ ꯑꯗꯨꯝ ꯂꯧꯁꯤꯁꯨ ꯑꯗꯨꯝ ꯐ꯭ꯔꯤꯗ ꯑꯗꯨꯝ ꯂꯩꯔꯕꯝꯅꯤꯅ ꯀꯩꯅꯣ ꯇꯧꯔꯦꯕ ꯑꯗꯒꯤ ꯑꯗꯨꯝ ꯃꯇꯝ ꯃꯇꯝꯒꯤ ꯇꯧꯋꯦ ꯍꯥꯏꯗꯤ ꯑ ꯑꯩꯈꯣꯏ ꯉꯝꯖꯔꯀꯥꯟꯗꯗꯤ ꯗꯕꯜ ꯀ꯭ꯔꯣꯞꯄꯤꯡ ꯇꯧꯕꯁꯨ ꯌꯥꯎꯔꯦ ꯗꯕꯜ ꯀ꯭ꯔꯣꯞꯄꯤꯡ ꯇꯧꯗ꯭ꯔꯒꯅ ꯍꯪꯒꯥꯝ ꯍꯨꯟꯕ ꯑꯗꯒꯤ ꯃꯐꯝꯗꯨꯁꯨ ꯈꯤꯇꯪ ꯏꯁꯤꯡ ꯁꯥꯒꯤ ꯏꯟꯖꯤꯟꯗꯨꯣ ꯂꯩꯖꯔꯕꯅꯤꯅ ꯑꯗꯨꯝ ꯏꯁꯤꯡ ꯆꯤꯡꯊꯣꯛ ꯆꯤꯡꯁꯤꯟ ꯇꯧꯕ ꯈꯣꯠꯄ ꯑꯗꯩ ꯈꯔ ꯎꯆꯦꯛ ꯀꯩꯀꯥ ꯁꯥ ꯍꯥꯏꯗꯤ ꯌꯦꯟꯒꯨꯝꯕ ꯀꯩꯀꯥ ꯑꯩꯈꯣꯏ ꯂꯧ ꯃꯅꯥꯛꯇ ꯂꯩꯕ ꯑꯗꯨꯒꯨꯝꯕ ꯈꯔ ꯁꯦꯟꯅꯕꯤꯕ ꯑꯗꯨꯃꯥꯏꯅ ꯇꯧꯔꯒ ꯑꯗꯨꯒꯝꯕꯩꯗꯤ ꯍꯥꯏꯗꯤ ꯄꯩꯁꯥ ꯍꯥꯏꯗꯤ ꯀꯩ ꯍꯥꯏꯅꯤ ꯇꯣꯂꯣꯞꯃꯛ ꯆꯥꯥꯗ꯭ꯔꯁꯨ ꯑꯗꯨꯒꯨꯝꯕ ꯄꯩꯁꯥ ꯅꯨꯡꯁꯥ ꯊꯣꯛꯅꯕꯒꯤ ꯂꯝꯕꯤꯕꯨꯗꯤ ꯂꯩꯌꯦ ꯑꯗꯨꯝ
ꯎꯝ ꯑꯗꯨ ꯃꯅꯨꯡꯉꯥꯏ ꯀꯩꯅꯣ ꯇꯣꯂꯣꯞ ꯆꯥꯕ ꯈꯛꯇꯗ ꯅꯨꯡꯉꯥꯏꯕ ꯅꯠꯇꯦ ꯀꯩꯅꯣ ꯍꯤꯡꯅꯕ ꯁꯦꯟꯊꯣꯛ ꯂꯝꯕꯤ ꯐꯖꯅ ꯂꯩꯕ ꯉꯝꯕꯗꯁꯨ ꯃꯔꯨꯅꯤ
ꯑꯗꯣ ꯃꯤꯟ ꯂꯩꯕ
ꯊ ꯌꯥꯕꯁꯦ ꯈꯨꯜꯂꯛ ꯌꯨꯝꯁꯤꯁꯨ ꯌꯦꯡꯉꯣ ꯀꯤꯗ꯭ꯔꯤꯛ ꯀꯤꯗ꯭ꯔꯤꯛ ꯀꯤꯗ꯭ꯔꯤꯛ ꯇꯥꯔꯕ ꯖꯒꯥ ꯑꯣꯏꯕ ꯀꯤꯗ꯭ꯔꯤꯛ ꯀꯤꯗ꯭ꯔꯤꯛ ꯍꯥꯏꯗꯤ ꯑꯩꯈꯣꯏꯒꯤ ꯌꯨꯝ ꯍꯦꯛ ꯅꯥꯀꯟꯗ ꯑꯩꯈꯣꯏ ꯀꯀꯥꯏ ꯊꯣꯡꯒ ꯆꯪꯉꯅꯤ ꯗꯩ ꯑꯩꯈꯣꯏ ꯁꯨꯝ ꯍꯦꯛ ꯅꯥꯀꯟꯗ ꯊꯪꯅꯕ ꯌꯨꯝꯗꯣ ꯑꯗꯨꯝ ꯂꯩꯔꯅꯤ ꯄꯂꯤ ꯑꯃꯝꯇꯪꯅ ꯈꯟꯅꯔꯒꯦ ꯒ ꯑꯗꯨꯝ ꯀꯧꯅ ꯉꯥꯡꯅꯕꯤꯔꯣꯏ ꯇꯥꯕꯤ ꯃꯣꯏꯗ ꯀꯩ ꯋꯥꯔꯤ ꯁꯥꯟꯅꯔꯤ ꯂꯣꯏ ꯇꯥꯕꯤꯗꯨ ꯉꯥꯛꯇꯅꯦꯕ ꯑꯩꯈꯣꯏ ꯂꯩꯔꯤꯁꯤꯗꯤ ꯌꯨꯝ ꯑꯅꯤ ꯑꯍꯨꯝꯃꯨꯛꯇ ꯉꯥꯡꯅꯕꯗꯣ ꯂꯣꯏ ꯇꯥꯕꯤ ꯉꯥꯛꯇꯅꯦꯕ ꯌꯥꯝ ꯀꯨꯡꯉꯨꯕꯒꯤ ꯋꯥ ꯉꯥꯛꯁꯨ ꯅꯠꯇ ꯍꯥꯏꯗꯤ ꯁꯨꯃꯥꯡ ꯑꯃ ꯂꯩꯇ꯭ꯔꯦ ꯏꯪꯈꯣꯜ ꯑꯃ ꯂꯩꯇ꯭ꯔꯦ ꯍꯥꯏꯕ ꯅꯠꯇꯕ ꯌꯨꯝꯗꯨꯗꯤ ꯑꯗꯨꯝ ꯅꯛꯅ ꯅꯛꯅꯅ ꯂꯣꯏ ꯇꯥꯟꯅꯕꯤꯗꯣ ꯑꯣꯏꯌꯦꯕ
ꯌꯨꯝꯗꯤ ꯑꯩꯈꯣꯏꯗꯤ ꯂꯜꯂꯦ
ꯂꯟꯕꯗꯨꯅꯅꯦ ꯃꯤ ꯅꯣꯏꯅ ꯃꯌꯥꯝ ꯇꯧꯕ ꯌꯥꯔꯤꯗꯣ ꯑꯩꯈꯣꯏꯒꯤ ꯑꯩꯈꯣꯏ ꯑꯗꯨꯗꯤꯃꯛꯇꯨꯗ ꯑꯣꯛ ꯂꯣꯏꯁꯤꯟꯒꯦ ꯍꯥꯏꯕ ꯀꯥꯟꯗ ꯑꯩꯈꯣꯏꯗꯪ ꯇꯣꯛꯑꯁꯦ ꯅꯝꯊꯤꯕꯗꯣ ꯊꯪꯅꯕ ꯑꯃꯅꯤꯗꯤ ꯌꯥꯔꯛꯑꯣꯏꯕ ꯑꯗꯨꯅ ꯑꯝꯇ ꯌꯥꯗꯦ ꯑꯗꯨꯅꯤꯒꯤ ꯃꯔꯛꯅꯤꯅ ꯑꯝꯐꯥꯎ ꯂꯣꯏꯗꯦꯕ ꯑꯩꯈꯣꯏꯒꯤ
ꯎꯝ
ꯑꯈꯣꯏ ꯃꯥꯆꯧꯕꯤꯕꯤꯅꯥ ꯁꯣꯝꯗ ꯅꯥ ꯅꯥꯀꯟꯗ ꯈꯜ ꯂꯣꯏꯔꯝꯃꯦ ꯑꯗꯨ ꯑꯗꯨꯝ ꯁꯦꯕꯥ ꯌꯥꯝ ꯋꯥꯏ ꯍꯥꯏꯌꯦ ꯃꯥꯅ ꯍꯥꯏꯕꯗ ꯃꯆꯤꯟꯖꯥꯛ ꯊꯤꯕ ꯊꯝꯖꯤꯟ ꯑꯗꯩꯗꯤ ꯊꯣꯡꯕꯤ ꯊꯥꯛꯄꯤꯕ ꯊꯥꯛꯄꯤ ꯈꯣꯠꯄꯤꯕ ꯑꯗꯒꯤ ꯑꯍꯤꯡꯒꯁꯦ ꯑꯣꯛ ꯃꯆꯥ ꯀꯣꯛꯄꯗ ꯑꯍꯤꯡꯒꯁꯦ ꯇꯨꯝꯗꯕꯤ
ꯑꯥ
ꯏꯁ ꯌꯥꯝ ꯇꯧꯕꯅꯦꯕ ꯃꯥꯗꯤ ꯈꯜꯂꯣꯏꯔꯝꯃꯦ ꯇꯣꯛꯈ꯭ꯔꯦꯕ ꯎꯀꯣꯟꯒ ꯐꯖꯅ ꯀꯗꯩꯅꯦ ꯑ ꯆꯦꯛꯅ ꯑꯗꯨꯒ ꯃꯇꯦꯛ ꯑꯃ ꯍꯧꯒꯠꯇꯅꯒ ꯇꯧꯔꯒ ꯃꯥꯒꯤ ꯃꯊꯛꯀ ꯐꯖꯅ ꯀꯨꯞꯄꯒ ꯑꯗꯨꯅ ꯁꯤꯡꯒꯩ ꯑꯣꯟꯊꯣꯛꯈ꯭ꯔꯦ ꯑꯗꯨꯃꯥꯏꯅ ꯊꯝꯗ꯭ꯔꯕꯅꯤꯅ
ꯎꯝ
ꯂꯣꯏꯔꯝꯃꯦ ꯃꯥ ꯐꯅꯌꯥꯝ ꯆꯍꯤ ꯃꯔꯤ ꯃ ꯑꯍꯨꯝ ꯃꯔꯤꯃꯨꯛ ꯂꯣꯏꯔꯝꯕ ꯃꯥꯜꯂꯦ ꯃꯥ ꯂꯤꯛꯀ ꯁꯥꯗꯅ ꯈꯣꯠꯇꯅ ꯌꯥꯝ ꯇꯧꯕꯅꯦꯕ ꯑꯣꯛꯇꯣ ꯌꯣꯟꯕ ꯌꯥꯝ ꯅꯨꯡꯉꯥꯏ ꯀꯥꯏꯅ ꯇꯧꯗꯅ ꯃꯥꯅ ꯋꯥꯔꯤ
ꯎꯝ ꯀꯥꯟꯅꯕꯅꯦ ꯑꯗꯒꯤ ꯃꯤꯟ ꯂꯩꯕꯁꯤꯁꯨ ꯌꯥꯝ ꯊꯤꯅ ꯀꯥꯟꯅꯩꯌꯦꯕ
ꯎꯝ
ꯑꯩꯈꯣꯏ ꯀꯩꯅꯣ ꯃꯤꯟ
ꯑꯩꯈꯣꯏ ꯗ ꯃꯤꯟ ꯇꯧꯕ ꯑꯩꯈꯣꯏ
ꯐꯣꯠ
ꯎꯝ ꯅꯣꯏ ꯐꯧ ꯃꯌꯥꯝꯁꯤꯗꯤ ꯇꯥꯏꯗꯨꯔꯥ
ꯐꯧꯖꯤ ꯁꯧ ꯁꯨꯃꯥꯏꯅ ꯇꯧꯋꯦꯕ ꯄꯣꯛꯄꯒ ꯇꯥꯏ ꯇꯥꯔꯒꯗꯤ ꯍꯥꯏꯕꯗꯤ ꯐꯧ ꯂꯣꯛꯄ ꯄꯟꯊꯥ ꯍꯥꯏꯕꯗꯤ ꯗꯤꯁꯦꯝꯕꯔꯒꯨꯝꯕ ꯁꯤꯒꯨꯝꯕꯗ ꯇꯥꯏ ꯇꯥꯔꯒꯗꯤ ꯄꯩꯁꯥꯁꯦ ꯌꯥꯝ ꯊꯤꯅ ꯍꯣꯡꯉꯦꯕ
ꯎꯝ
ꯑꯗꯨꯒ ꯐꯧ ꯍꯥꯏꯗꯤ ꯂꯩ ꯂꯣꯏꯁꯤꯟꯅꯔꯛꯄ ꯃꯇꯥꯡꯁꯤꯗ ꯇꯥꯏ ꯇꯥꯔꯒꯗꯤ ꯑꯩꯈꯣꯏꯅ ꯄꯥꯝꯖꯕ ꯃꯃꯜꯁꯦ ꯑꯗꯨꯝ ꯍꯥꯏꯕꯗꯤ ꯌꯥꯝ ꯀꯥ ꯍꯦꯟꯅꯃꯛ ꯅꯠꯇ ꯇꯥꯔꯒꯁꯨ ꯑꯗꯨꯃꯥꯏꯅ ꯇꯧꯕꯁꯨ ꯌꯥꯏꯑꯦꯕ
ꯎꯝ
ꯑꯗꯨꯅ ꯑꯊꯨ ꯑꯀꯥꯏꯒꯤꯗꯤ ꯌꯥꯝ ꯐꯖꯅ ꯊꯤꯅ ꯅꯪꯉꯦ ꯍꯥꯏꯗꯤ ꯄꯣꯠꯀ ꯄꯣꯠꯀ ꯑꯣꯟꯅꯕ ꯑꯣꯏꯔꯕꯅꯤꯅ ꯑꯗꯗꯒꯤ ꯐꯧꯒꯤ ꯃꯈꯥꯁꯨ ꯌꯥꯝ ꯄꯣꯜꯂꯦ
ꯎꯝ ꯍꯣꯏ ꯐꯧ ꯃꯈꯜꯗꯨꯒꯤ ꯃꯇꯨꯡ ꯏꯟꯅ ꯃꯃꯜ ꯂꯥꯛꯇꯣꯏꯅꯤꯅꯦ ꯆꯍꯥꯎꯒꯗꯤ ꯊꯗꯔꯣ
ꯆꯥꯛꯍꯥꯎꯁꯦ ꯀꯥꯟꯅꯗꯦ ꯀꯥꯟꯅꯗꯦ ꯍꯥꯏ ꯃꯔꯝꯗꯤ ꯐꯧꯊꯣꯛ ꯂꯩꯇꯦꯕ
ꯎꯝ ꯐꯧꯊꯣꯛꯄꯨꯗꯤ ꯋꯥꯠꯂꯦ ꯍꯥꯏ
ꯎꯝ ꯐꯧꯊꯣꯛ ꯋꯥꯠꯂꯦ ꯑꯗꯨꯗꯨꯅ ꯆꯥꯛꯍꯥꯎꯒꯨꯝꯕꯗꯤ ꯇꯧꯔꯦ ꯍꯥꯏꯗꯤ ꯃꯌꯥꯝꯅ ꯄꯥꯝꯅꯕꯁꯨ ꯑꯗꯨ ꯗꯔꯝꯒ ꯗꯔꯝ ꯑꯗꯒꯤ ꯊꯣꯏꯕꯤ ꯁꯨꯃꯥꯏꯅꯒ ꯂꯩꯌꯦꯕ ꯃꯃꯜꯖꯦ ꯃꯣꯏꯅ ꯈꯔ ꯋꯥꯡꯉꯦ ꯑꯗꯒꯤ ꯌꯦꯡꯁꯤꯟꯕꯒꯤ ꯆꯥꯡ ꯑꯗꯨ ꯃꯣꯏꯅ ꯈꯔꯗꯤ ꯍꯦꯜꯂꯦ ꯈꯔ ꯌꯦꯡꯁꯤꯟ ꯈꯣꯠꯆꯤꯟ ꯇꯧꯖ ꯇꯥꯔꯒꯁꯨ ꯃꯃꯟ ꯈꯔ ꯀꯥꯕ ꯑꯗꯨꯒꯨꯝꯕ ꯑꯣꯏꯅ ꯀꯩꯅꯣ ꯇꯧꯋꯦ ꯃꯤꯅꯁꯨ ꯄꯥꯝꯅꯕ ꯑꯣꯏꯅ
ꯅꯣꯏ ꯏꯃꯨꯡꯁꯤ ꯄꯨꯔꯥ ꯕꯤꯖꯤꯅꯦꯁꯀꯤ ꯏꯝꯐꯥꯜꯒꯤ ꯕꯤꯖꯤꯅꯦꯁ ꯅꯠꯇꯕ ꯇꯁꯦꯡꯅ ꯀꯩ ꯍꯥꯏꯇꯥꯔꯦ ꯄꯩꯁꯥ ꯊꯣꯛꯅꯕ ꯂꯝꯕꯤꯁꯦ ꯌꯥꯝ ꯊꯤꯕꯗ ꯑꯗꯨ ꯑꯣꯏꯌꯦꯕꯅꯣ ꯏꯃꯨꯡꯗꯣ
ꯎꯝ
ꯅꯨꯄꯥ ꯀꯌꯥꯅꯣ ꯁꯤꯖꯤꯟꯅ
ꯑꯩꯈꯣꯏꯒꯤ ꯗꯗꯥ ꯑꯅꯤꯒ ꯑꯩꯒ
ꯅ ꯍꯨꯝꯗꯪ
ꯎꯝ ꯈꯨꯔꯨꯝꯗꯥꯝ
ꯏꯃꯥꯒ ꯕꯕꯥꯒ ꯅꯣꯏ ꯃꯉꯥ ꯇꯥꯔꯦ ꯏꯃꯨꯡꯗ
ꯑ ꯑꯗꯣ ꯗꯗꯥ ꯑꯍꯟꯗꯤ ꯀꯩꯅꯣ ꯇꯧꯔꯦ ꯅꯨꯄꯤ ꯊꯤꯔꯦ ꯑꯉꯥꯡ ꯑꯃ ꯌꯥꯎꯔꯦ
ꯐꯔꯦ ꯑꯗꯨꯗꯤ ꯃꯤ ꯌꯥꯝꯗꯕꯁꯤꯁꯨ ꯏꯪꯈꯣꯜ ꯆꯥꯎꯔꯥꯛ ꯅꯨꯡꯉꯥꯏꯇꯦꯅ ꯁꯨꯝ
ꯎꯝ ꯑꯗꯩ ꯑꯩꯈꯣꯏ ꯌꯦꯠꯄꯤꯅꯕꯁꯨ ꯂꯩꯇꯕ ꯕꯕꯥꯒꯤ ꯃꯅꯥꯎꯄꯥ ꯑꯄꯨꯝꯕꯗꯨꯁꯨ ꯑꯁꯣꯟꯗ ꯃꯥ ꯍꯤꯡꯒꯣꯜꯂꯔ ꯂꯩꯖꯈ꯭ꯔꯦ ꯑꯗꯒꯤ ꯃꯅꯥꯎꯄꯥ ꯌꯥꯕꯗꯨꯁꯨ ꯃꯣꯏ ꯊꯣꯛꯄ ꯂꯩꯈ꯭ꯔꯦ ꯑꯗꯨꯅ ꯑꯗꯨꯝ ꯍꯥꯏꯕꯗꯤ ꯑꯩꯈꯣꯏꯗ ꯑꯃ ꯂꯩꯔꯦꯕ ꯍꯤꯡꯒꯣꯜꯗꯣ ꯑꯗꯨꯝ
ꯎꯝ ꯐꯔꯤꯅꯤ ꯀꯩꯅꯣ ꯑꯩꯈꯣꯏꯗꯤ ꯁꯨꯃꯥꯡ ꯂꯣꯏ ꯄꯨꯜꯂꯦꯕ ꯑꯩꯈꯣꯏꯒꯤꯁꯦ ꯀꯃꯥꯏ ꯍꯥꯏꯇꯥꯔꯦ ꯍꯥꯏꯗꯤ ꯌꯨꯝ ꯑꯃ ꯂꯩ ꯊꯣꯡꯒꯥꯟ ꯊꯣꯡꯒꯥꯟꯗꯤ ꯅꯥꯀ ꯅꯥꯀꯟ ꯃꯔꯛ ꯃꯔꯛꯇ ꯈꯟꯕ ꯑꯗꯨꯒ ꯌꯨꯝꯗꯣ ꯄꯨꯂꯞ ꯁꯝꯅꯕꯤꯅꯦꯕ ꯁꯨꯃꯥꯡꯗꯦ ꯑꯗꯨꯅ ꯄꯨꯜꯂꯞ ꯇꯥꯔꯗ꯭ꯔꯥ
ꯎꯝ
ꯁꯨꯃꯥꯡ ꯂꯦꯞꯄꯂ ꯄꯨꯟꯁꯤꯟꯕꯤꯅꯤ ꯄꯨꯟꯕ ꯍꯥꯏꯗꯤ ꯍꯣꯏ ꯗ꯭ꯔꯦꯟꯒꯨꯝꯕ ꯃꯆꯥ ꯃꯆꯥ ꯈꯕꯗꯤ ꯈꯜꯂꯦ ꯑꯗꯨꯑꯣꯏꯁꯨ ꯑꯃ ꯁꯨꯃꯥꯡ ꯂꯦꯞꯄꯗ ꯑꯃꯗ ꯂꯣꯏ ꯎꯅꯕꯤꯗꯨꯅꯦꯕ ꯑꯃ ꯏꯪꯈꯣꯜꯗ ꯍꯧꯕ ꯑꯃꯅ ꯂꯣꯏ ꯎꯕꯤꯗꯨꯅꯦꯕ ꯑꯗꯨꯃꯥꯏꯅ ꯇꯧꯋꯤ
ꯑꯗꯣ ꯁꯣꯔꯣꯛ ꯃꯅꯥꯛꯀꯨꯝꯕꯗꯤ ꯌꯥꯝ ꯅꯛꯄꯣ
ꯎ ꯁꯣꯔꯣꯛ ꯅꯛꯇꯦ ꯂꯩꯔꯛꯀ ꯑꯃꯨꯛ ꯆꯪꯉꯤꯅꯦꯕ
ꯑꯥ
ꯑꯗꯨꯅ ꯈꯪꯗꯦ ꯂꯩꯔꯛꯁꯦ ꯀꯩꯅꯣ ꯍꯥꯏꯇꯥꯔꯦ ꯂꯝꯕꯤ ꯌꯦꯠ ꯑꯣꯏꯗ ꯂꯝꯕꯤꯣꯏ ꯂꯩꯕꯗꯣ
ꯑꯥ
ꯑꯃꯁꯤꯅ ꯑꯣꯏꯔꯣꯝꯗ ꯊꯪꯉꯤꯁꯤꯅ ꯈꯨꯜꯂꯛꯀꯤ ꯂꯝꯕꯤ ꯑꯣꯏꯗꯣꯏꯅꯦꯕ ꯈꯨꯟ ꯃꯌꯥꯏ ꯇꯥꯕ ꯈꯨꯟ ꯃꯌꯥꯏꯗ ꯐꯥꯎꯕ ꯂꯝꯕꯤ ꯑꯗꯨ ꯌꯦꯠꯂꯣꯝ ꯆꯠꯂꯤꯁꯦ ꯁꯤꯅ ꯃꯦꯟ ꯔꯣꯗꯠꯇꯨ ꯑꯣꯏꯔꯛꯀꯗꯣꯏꯕ ꯑꯗꯩ ꯁꯨꯝ ꯆꯠꯈ꯭ꯔꯒ ꯃꯣꯏ ꯇ꯭ꯔꯥꯏꯕꯦꯜ ꯈꯨꯟꯒꯨꯝꯕ ꯑꯃꯨꯛ ꯇꯥꯈꯤꯗꯣꯏꯅꯦꯕ
ꯎꯝ
ꯑꯗꯨꯃꯥꯏꯅ ꯇꯧꯋꯦ ꯈꯪꯗꯦꯗ ꯑꯗꯨꯅꯅꯦ
ꯎꯝ
ꯃꯔꯛ ꯋꯥꯏ ꯑꯣꯏꯌꯦ ꯑꯗꯨꯗ ꯑꯁ ꯈꯪꯗꯦ ꯅꯨꯡꯉꯥꯏ ꯑꯗꯨꯏ ꯅꯨꯡꯉꯥꯏꯕꯁꯨ ꯃꯈꯜ ꯑꯃꯅꯤꯅ ꯑꯗ ꯌꯨꯝꯗꯁꯨ ꯃꯤ ꯂꯩꯇꯦꯕꯣ ꯑꯩꯈꯣꯏ ꯌꯨꯝꯗꯤ ꯑꯩ ꯁꯤꯅꯦ ꯑꯩꯈꯣꯏ ꯏꯅꯥꯎꯄꯤ ꯑꯅꯤ ꯑꯃ ꯂꯩꯔꯦ ꯀꯣ ꯑꯗ ꯑꯩꯈꯣꯏ ꯃꯥ ꯑꯩꯈꯣꯏꯕꯥ ꯑꯩꯈꯣꯏ ꯃꯣꯏ ꯃꯔꯤ ꯂꯩꯔꯦ ꯑꯩꯈꯣꯏꯗꯅ ꯑꯩꯈꯣꯏ ꯀꯥ ꯃꯇꯩ ꯃꯅꯥꯎ ꯅ ꯀꯥꯀꯥ ꯒꯥ ꯏꯟꯗꯣꯝ ꯆꯥꯒ ꯃꯣꯏꯅꯤꯗꯪ ꯑꯗꯒꯤ ꯕꯥꯆꯧꯒꯤꯅ ꯍꯣꯏ ꯕꯥꯆꯧ ꯂꯩꯔꯦ ꯑꯆꯧꯕꯤ ꯂꯩꯔꯦ ꯈꯣꯏꯗꯥ ꯂꯩꯔꯦ ꯏꯅꯝꯃ ꯂꯩꯔꯦ ꯑꯉꯥꯡꯗꯨꯒ ꯂꯣꯏꯔꯦꯕ ꯃꯤ ꯇ ꯑꯣꯏꯕꯈꯣꯏ ꯍꯤꯡꯒꯣꯜꯣꯏꯁꯦ ꯀꯥꯒꯤ ꯃꯆꯥꯈꯩꯅ ꯍꯣꯁ ꯍꯇꯦꯜꯗ ꯂꯩꯈꯤꯕ ꯃꯣꯏꯅꯔ ꯈꯤꯇꯪ ꯂꯩꯕꯅꯤꯅꯅꯦ ꯅꯨꯡꯊꯤꯟ ꯍꯥꯏꯕ ꯖꯥꯠꯁꯦ ꯌꯦꯡꯉꯣ ꯏꯅꯥꯎꯅꯨꯄꯤꯗꯨꯁꯨ ꯁ꯭ꯀꯨꯜ ꯆꯠꯂꯅꯤ ꯑꯩꯈꯣꯏ ꯗꯥꯖꯨ ꯃꯁꯥꯏ ꯊꯝ ꯕꯨꯛꯁꯁ ꯁꯒꯔꯅꯤ ꯈꯧꯏꯕꯆꯧ ꯀꯥꯀꯥ ꯆꯠꯈꯔꯅꯤ ꯑꯩꯈꯣꯏ ꯏꯗꯣꯝꯆꯥ ꯂꯩꯍꯗꯣꯏꯁꯦ ꯑꯩꯈꯣꯏ ꯏꯃꯥ ꯑꯩꯈꯣꯏ ꯃꯥꯆꯧꯕꯤ ꯑꯩꯈꯣꯏ ꯏꯅꯝꯃ ꯑꯉꯥꯡ ꯂꯣꯏꯔꯦ ꯃꯣꯏꯗꯪ ꯂꯩꯕꯅꯤꯅ ꯅꯣꯛꯇꯅ ꯈꯦꯗꯅ ꯂꯩꯕꯗꯤ ꯌꯥꯔꯣꯏꯗꯅ ꯑꯗꯣ ꯌꯨꯝꯗꯨ ꯄꯨꯝ ꯆꯤꯛ ꯆꯤꯛꯇꯣꯏꯅꯦꯕ ꯊꯪꯅꯕꯒꯤꯅ ꯑꯉꯥꯡꯁꯤꯡ ꯑꯗꯨ ꯂꯣꯏꯅ ꯂꯩꯅꯕꯒꯤ ꯑꯩꯈꯣꯏ ꯑꯉꯥꯡ ꯑꯩꯈꯣꯏꯗꯥꯏ ꯃꯆꯥ ꯍꯥꯏꯁꯤ ꯆꯍꯤ ꯑꯃꯥꯇꯪ ꯐꯥꯗ ꯉꯥꯏꯔꯤꯥ ꯆꯍꯤ ꯑꯃꯥ ꯊꯥ ꯑꯅꯤꯃꯨꯛꯇꯪ ꯉꯥꯏꯔꯤꯕ
ꯎꯝ ꯄꯤꯛꯏꯅꯦ
ꯎꯝ ꯄꯤꯛꯏꯕ
ꯎꯝ
ꯑꯗꯨꯅ ꯀꯩꯅꯣ ꯑꯇꯩ ꯑꯝꯇ ꯊꯪꯅꯕ ꯑꯩꯅ ꯁꯨꯝ ꯂꯥꯡꯕꯗꯣ ꯊꯪ ꯅꯕ ꯑꯆꯥ ꯑꯉꯥꯡ ꯈꯨꯌꯥꯝ ꯑꯃ ꯊꯪꯅꯕ ꯅꯥꯀꯟ ꯑꯅꯤꯒꯤ ꯏꯪꯈꯣꯜꯗꯣ ꯀꯟ ꯑꯅꯤ ꯃꯣꯏ ꯊꯪꯅꯔꯤꯕ ꯑꯩꯈꯣꯏ ꯍꯤꯡꯒꯣꯜꯅꯨꯡ ꯃꯣꯏ ꯊꯪꯅꯩꯗꯨꯗꯤ ꯑꯁ ꯑꯉꯥꯡꯈꯩ ꯂꯥꯡꯗꯣꯏꯅ ꯈꯈꯣꯏꯕꯥꯅ ꯑꯩꯈꯣꯏꯒꯤꯁꯤꯅ ꯃꯤ ꯑꯝꯇ ꯂꯩꯇꯕ ꯃꯥꯅꯤ ꯀꯔꯤꯝꯇ ꯃꯈꯣꯟ ꯊꯣꯛ ꯇꯕꯗ ꯑꯗꯥꯏ ꯑꯣꯏꯅꯣ ꯂꯥꯡꯃꯤꯟꯅꯕꯗꯣ ꯂꯩꯇꯕꯗꯣ ꯑꯩꯈꯣꯏ ꯑꯉꯥꯡ ꯈꯔ ꯆꯥꯎꯔꯒ ꯃꯁꯨꯡ ꯃꯃꯥꯟꯅꯕꯤꯒ ꯂꯥꯛꯑꯒ ꯁꯥꯟꯅꯃꯤꯟꯅꯔꯒ ꯂꯥꯡꯒꯗ꯭ꯔꯥ ꯑꯗꯨꯏꯁꯨ ꯑꯩꯈꯣꯏꯗ ꯆꯪ ꯑꯗꯩ ꯃꯤꯈꯩꯁꯤꯡꯁꯤꯅꯅꯦ ꯑꯩꯈꯣꯏꯠꯄꯨꯁꯦ ꯊꯥꯏꯅ ꯌꯥꯝ ꯑꯉꯥꯡ ꯁꯥꯟꯅꯕ ꯂꯥꯛꯇ ꯌꯥꯝ ꯆꯩꯒꯜꯂꯦꯕ ꯑꯗꯨꯅ ꯑꯩꯈꯣꯏꯗ ꯑ ꯑꯃꯝꯇ ꯁꯥꯟꯅꯁꯤ ꯌꯥꯔꯒꯦ ꯅꯠꯇꯕ ꯑꯩꯈꯣꯏꯗ ꯀꯌꯥ ꯁꯥꯟꯅꯗꯕꯗꯣ ꯑꯣꯏꯌꯦꯕ
ꯎꯝ
ꯑꯗꯨꯝ ꯇꯧꯔꯒ ꯆꯩꯕꯤ ꯉꯥꯡꯕꯤ ꯇꯧꯔꯒ ꯂꯩꯕꯅ ꯂꯥꯡꯕꯁꯨ ꯀꯌꯥ ꯌꯥꯔꯛꯇꯦꯕ ꯑꯗꯨꯅꯁꯨꯅꯤꯗ ꯑꯩꯈꯣꯏꯁꯨ ꯄꯥ ꯋꯥꯔꯥꯡꯕ ꯂꯩꯕꯗꯣ ꯍꯩꯅꯕ ꯐꯕ ꯃꯤ ꯑꯣꯏꯗꯦꯕ ꯑꯗꯨꯅ ꯑꯗꯨꯝ ꯇꯥ ꯂꯩ
ꯑꯗꯣ ꯀꯩꯅꯣ ꯄꯩꯁꯥꯒꯨꯝꯕꯁꯦ ꯍꯥꯏꯗꯤ ꯁꯨꯝ ꯒꯔꯃꯦꯟ ꯖꯣꯕꯀꯨꯝꯕ ꯂꯩꯇ ꯇꯥꯔꯒꯗꯤ ꯇꯥꯟꯐꯝ ꯑꯇꯩ ꯂꯝꯕꯤꯁꯦ ꯑꯝꯇ ꯂꯩꯅꯗꯕꯣ ꯑꯗꯨꯋꯥꯏꯗꯗꯤ
ꯑꯩꯈꯣꯏ ꯑꯗꯥꯏ ꯍꯣꯏ ꯆꯤꯡ ꯌꯥ ꯅꯛꯄꯅꯤꯅ ꯁꯤꯡ ꯈꯔ ꯀꯕꯥꯔ ꯇꯧꯅꯔꯝꯃꯦ ꯑꯩꯈꯣꯏ ꯑꯉꯥꯡ ꯑꯣꯏꯔꯤꯀꯥꯟꯗ ꯑꯗꯨꯗꯤ ꯑꯃꯨꯛ ꯇꯣꯛꯅꯕ꯭ꯔꯦ ꯑꯗꯨꯒ ꯅꯨ ꯅꯨꯄꯤꯈꯩꯗ ꯑꯌꯥꯝꯕꯅ ꯈ꯭ꯋꯥꯡꯒꯤ ꯐꯅꯦꯛ ꯂꯣꯏ ꯁꯥꯏ ꯈ꯭ꯋꯥꯡꯒꯤ ꯐꯅꯦꯛ ꯊꯝꯕꯥꯜ ꯂꯩꯈꯣꯛꯗꯣ ꯀꯨꯟꯗꯣꯜ ꯂꯦꯡꯕꯗ ꯁꯦꯠꯄ ꯐꯅꯦꯛꯇꯣ ꯑꯗꯨ ꯂꯣꯏꯅ ꯇꯧꯋꯤ
ꯎꯝ ꯏꯟꯗꯤꯌꯥ ꯑꯗꯨꯁꯨ ꯄꯩꯁꯥ ꯌꯥꯝ ꯀꯩꯅꯣ ꯇꯧꯕꯒꯅꯤ ꯌꯥꯏ
ꯇꯣꯡꯉꯦ ꯍꯥꯏꯁꯦ ꯍꯧꯖꯤꯛꯀꯤ ꯃꯔꯔ ꯍꯛꯇ ꯑꯣꯛ ꯂꯣꯏꯕꯒꯨꯝꯕ ꯌꯥꯎꯋꯦꯕ ꯌꯦꯟ ꯉꯥꯅꯨ ꯂꯣꯏꯕ ꯃꯔꯛꯇ ꯌꯥꯎꯋꯦ ꯑꯗꯨꯅ ꯍꯦꯟꯅ ꯄꯩꯁꯥ ꯁꯥꯕ ꯅꯨꯡꯉꯥꯏꯕꯗꯨꯣ ꯑꯣꯏꯑꯕ
ꯎꯝ
ꯅꯨꯄꯤꯅ ꯐꯤ ꯁꯥꯕ ꯍꯥꯏꯁꯦ ꯏꯃꯨꯡꯒꯤ ꯊꯕꯛ ꯂꯣꯏ ꯂꯣꯏꯔꯀꯥꯟꯗ ꯉꯍꯥꯛ ꯁꯥꯕꯩ ꯋꯥꯅꯦꯕ ꯊꯥꯏꯅꯒꯤ ꯂꯥꯏ ꯂꯥꯏꯔꯤꯛ ꯂꯥꯏꯁꯨ ꯀꯔꯤꯝ ꯇꯝꯗꯕꯤ ꯃꯃꯥ ꯃꯄꯥꯁꯤꯡꯁꯤꯁꯨ ꯃꯆꯥꯁꯤꯡꯁꯤ ꯁ꯭ꯀꯨꯜ ꯆꯠꯅ ꯍꯣꯠꯅꯕꯗ ꯑꯌꯨꯛꯇꯣ ꯅꯣꯡꯉꯥꯟꯕꯗ ꯑꯩꯅ ꯄꯨꯡ ꯃꯥꯄꯟꯃꯨꯛ ꯑꯗꯥꯏ ꯇꯔꯥꯕꯨꯗꯤ ꯀꯔꯤꯝ ꯁ ꯉꯝꯃꯔꯣꯏ ꯐꯥꯏꯦꯗꯕꯨꯁꯨ ꯁ ꯂꯥꯏ ꯇꯅ ꯗꯥꯏꯔ ꯀꯩ ꯇꯧ ꯇꯧꯅꯕꯩ ꯋꯥꯅꯦꯕ
ꯎꯝ
ꯊꯝꯅꯕ ꯇꯧꯔꯣ
ꯍꯣꯏ
ꯑꯃꯨꯛ ꯇꯧꯔꯑꯣ ꯑꯗꯨꯒ ꯎꯝ ꯎꯝꯝ